ꯇꯕꯣ
ꯇꯔꯦ
ꯑꯣ ꯌꯥꯔꯦ ꯌꯥꯔꯦ
ꯑꯦ ꯉꯁꯥꯏ ꯑꯗꯨꯃꯥꯏꯅ ꯑꯗꯨꯝ ꯀꯨꯏꯅ ꯑꯃꯨꯛ ꯇꯧꯈꯤꯗꯣꯏꯔꯣ
ꯎ ꯇꯧꯔꯣꯏꯗꯣ ꯑꯥ ꯇꯧꯗꯣꯏꯅꯦ ꯌꯥꯔꯦ ꯀꯣꯟꯅ ꯋꯥꯔꯤ ꯁꯥꯟꯅꯁꯦꯔ ꯑꯗꯣ ꯑꯩꯅ ꯑꯩꯅ ꯀꯛꯇ꯭ꯔꯤꯕꯣ ꯑꯗꯨꯝ ꯀꯩꯅꯣꯝ ꯄꯥꯏꯌꯣ ꯐꯣꯟꯗꯣ
ꯑꯁ ꯔꯥꯅꯤ ꯅꯪꯁꯨ
ꯀꯔꯤꯒꯤ ꯕꯔꯥꯅꯣ ꯌꯥꯔꯦ
ꯑꯥ ꯑ ꯑꯗꯨꯝ ꯉꯥꯏ ꯂꯩꯇꯥꯥꯕꯅꯤ ꯏꯅꯦ ꯑꯗꯨꯗꯤ ꯑꯩꯁꯦ
ꯎꯝ ꯆꯥꯕꯗꯣ ꯄꯥꯏꯍꯜꯂꯛꯑꯣꯅꯦ ꯆꯥꯕꯗꯣ ꯀꯩꯗꯧꯔꯤꯅꯣ
ꯁꯔꯤ ꯆ ꯃꯕ ꯐꯔꯛ ꯇꯥꯅꯤ
ꯂꯥꯏꯔꯤꯛ ꯇꯧꯔꯣꯃ
ꯎꯝ ꯃꯔꯔꯝ ꯃꯣꯏ ꯃꯥꯡꯂꯤꯒꯅꯤ
ꯆꯤꯟ ꯗꯨꯀꯥꯟ ꯈꯔꯒ ꯂꯩꯅꯤꯀꯣ
ꯎꯝ ꯇꯥꯡ ꯈꯛꯇꯔ ꯀꯊꯈ꯭ꯔꯦ ꯃꯈꯥ ꯀꯨꯞꯊꯈ꯭ꯔꯦ ꯎ ꯎ ꯎ
ꯎ ꯎ ꯎ ꯎ ꯀꯔꯤꯅꯣ ꯍꯥꯎꯕ ꯑꯃꯇꯪ ꯕꯤꯔꯌꯥꯅꯤꯗꯣ ꯑꯨꯇꯪꯒ ꯆꯥꯁꯤꯗꯅ
ꯍ ꯍ
ꯎꯝ
ꯅꯍꯥꯟꯒꯤ ꯕꯤ꯭ꯔꯌꯥꯅꯤꯗꯣ ꯌꯥꯝ ꯍꯥꯎꯕꯅꯦ
ꯎꯝ ꯍꯧꯕꯅ ꯍꯒ ꯇꯗꯅꯦ
ꯍꯥꯎ
ꯎꯝ
ꯆꯒꯣꯏ ꯀꯟꯖꯥꯔꯤ ꯔꯦ ꯎꯝ
ꯕꯣꯏ ꯆꯝ ꯇꯧ ꯁꯒꯣꯏ ꯌꯥꯝꯝ ꯎ
ꯅ ꯍꯥꯏꯌꯦꯡ ꯂꯥꯛꯒꯅꯤ
ꯀꯩꯗꯧꯕ
ꯀꯩꯅꯣ ꯇꯧꯗꯣꯏꯕ ꯑꯅꯤ ꯐꯅꯦꯛꯃꯛ ꯄꯥꯟꯅꯩꯕ ꯑꯅꯤ ꯁꯨꯗꯣꯏꯅꯦ ꯑꯗꯣ ꯏ ꯀꯨꯝꯅꯤꯅ ꯑꯩꯅ ꯁꯨꯕꯁꯨ ꯌꯥꯔꯔꯣꯏꯗꯕ ꯑꯉꯥꯡ ꯑꯃꯇ ꯇꯧꯕꯁꯨ ꯌꯥꯔꯣꯏꯗꯕ ꯏꯕꯥꯅꯤ ꯁꯨꯃꯤꯟꯅꯔꯁꯦꯅ ꯍꯥꯏꯒꯅꯤ ꯍꯌꯦꯡ ꯂꯥꯛꯀꯅꯤ
ꯎꯝ
ꯃꯣꯏ ꯕꯦꯗꯞꯇꯤꯒꯤꯅꯦ ꯐꯅꯦꯛ ꯑꯅꯤꯗꯣꯦꯛ ꯐꯅꯦꯛ ꯑꯅꯤ ꯊꯤꯜꯂꯛꯑꯃꯤ ꯑ ꯂꯨꯄꯥ ꯆꯥꯝꯃꯉꯥ ꯆꯥꯝꯃꯉꯥꯗꯤ ꯄꯤꯌꯣꯅ ꯍꯥꯏꯒꯅ ꯍꯥꯏꯕꯅꯦꯕ ꯂꯨꯄꯥꯅꯤ ꯑꯅꯤꯗ ꯁꯨꯔꯗꯤ ꯏꯕꯥꯅꯤꯁꯤꯡ ꯐꯪꯃꯅꯤ
ꯎꯝ ꯐꯒꯅꯤ
ꯎꯝ ꯃ ꯇ ꯂꯑꯣ ꯀꯦ ꯑꯗꯨꯒ ꯆꯠꯇꯦꯕꯟꯗꯤꯦ ꯊꯥꯡꯪꯦ ꯇꯣꯛꯑꯅꯤ ꯑꯗꯨꯒ ꯕ꯭ꯔꯁꯁꯦ ꯇꯧꯔ ꯇꯛꯑꯒ ꯃꯆꯨ ꯀꯩꯀꯩ ꯂꯥꯛꯇꯣꯏꯅꯦꯕ
ꯕ꯭ꯔꯁ ꯅꯠꯇꯏꯗꯣ ꯀꯩꯅꯣ ꯇꯧꯗ꯭ꯔ ꯇꯨ ꯊꯣꯛꯇꯕ꯭ꯔꯕ
ꯊꯣꯛꯀꯦ ꯇꫭ ꯃꯤ ꯀꯩꯅꯣꯅꯦ ꯉꯁꯥꯏ ꯀꯟꯅ ꯌꯩꯁꯟꯈ꯭ꯔꯕ ꯏꯗꯨꯕꯨ ꯎ ꯊꯣꯛꯄ ꯉꯝ ꯃꯇꯨꯒ ꯊꯣꯛ ꯉꯝꯖꯠ ꯅꯠꯇꯦ
ꯑꯗꯨꯒꯨꯝꯕ ꯑꯃꯁꯁꯨ ꯂꯩꯕ꯭ꯔꯥ
ꯎꯝ ꯌꯦꯁ ꯂꯦꯟꯒ ꯇꯩꯅꯔꯤꯅꯤ ꯃꯇꯨ ꯊꯣꯛꯇꯅꯕꯅ ꯆꯥꯛ ꯊꯣꯡ ꯉꯤ ꯎꯝ ꯇꯨꯝꯗꯦ
ꯏꯁꯩ ꯌꯦꯡꯉꯤ ꯏꯁꯩ ꯇꯥꯔꯤ
ꯑꯣ
ꯎꯝ
ꯅ ꯄꯣꯞꯁ ꯂꯥꯛ ꯑꯥꯕꯣ ꯀꯩ ꯍꯥꯌꯕꯅꯤ ꯑꯩꯁ ꯗꯤ
ꯃꯈꯣꯟꯁꯤꯗꯤ
ꯑꯥ ꯉꯥꯛꯇ ꯉꯥꯏꯈꯣ ꯑꯗꯨꯣ ꯋꯥꯠꯂꯤ ꯑꯝꯇ
ꯃꯥ
ꯑꯥ
ꯑꯁ ꯑꯗꯨꯗꯤ ꯀꯔꯤ ꯀꯔꯤ ꯍꯥꯏꯅꯗꯣꯔꯤꯅꯣ ꯇꯁ ꯑ ꯉꯥꯡꯗ ꯉꯥꯡꯉꯣ
ꯎꯝ ꯑꯉ ꯑꯗꯨꯝ ꯐꯔ ꯎꯝ
ꯊꯉꯗꯉꯉ ꯋꯥꯔꯤ ꯋꯥꯔꯤꯗꯤ ꯄꯨꯗ ꯁꯔꯣ
ꯎꯝ
ꯏꯁꯩ ꯅꯣꯡꯃꯥꯏ ꯊꯧꯔꯝ ꯈꯖꯤ ꯊꯣꯒꯤ ꯊꯣꯈꯥꯔꯦ ꯇꯥꯗꯣꯔꯤ ꯑꯣ
ꯃꯤ ꯎꯊꯣ ꯑꯣ ꯌꯥ ꯇ ꯌꯥ ꯄꯕ ꯌꯥ ꯎꯝ
ꯎ ꯑꯩꯉꯣꯟꯗ ꯍꯥꯏꯌꯦ ꯑꯗꯩ ꯅꯪꯗꯤ ꯑꯁꯣꯝꯗ ꯆꯈꯅꯦꯦ ꯑꯗꯒꯤ ꯑꯃꯨꯛ ꯐꯖꯔꯒ ꯑꯃꯨꯛ ꯂꯥꯛꯑꯦ ꯑꯗꯒꯤ ꯀꯣꯟꯅ ꯀꯩꯅꯣ ꯇꯧꯔꯒꯦꯅ ꯑꯗ ꯏꯁꯤꯡꯗ ꯋꯥ ꯑꯃꯕꯨꯨꯛ ꯆꯠꯈ꯭ꯔꯦ ꯊ ꯇꯁꯤ ꯑꯗꯣ ꯍꯧꯖꯤꯛꯀꯤ ꯃꯈꯣꯟ ꯑꯃ ꯊꯣꯛꯑꯦꯅ ꯍꯥꯏꯕꯗꯣ ꯀꯧꯔꯗꯧꯔꯕꯅꯤ ꯥ ꯀꯩ ꯀꯥꯟ ꯂꯩ ꯀꯥꯟ ꯑꯃꯨꯛ ꯀꯥꯟ ꯋꯥꯔꯤ ꯁꯥꯟꯅꯣ ꯃꯉꯥ ꯑꯗꯨꯗ ꯆꯗꯔꯤ ꯈꯥꯁꯀꯤ ꯏꯁꯤꯅꯦꯅꯤ ꯑꯗꯕ ꯃꯉꯥꯃꯨꯛ ꯋꯥꯠꯂꯤꯕ꯭ꯔꯕ
ꯑꯥ
ꯃꯉꯥꯗꯤ ꯃꯉꯥꯗꯤ ꯑꯣꯏꯈ꯭ꯔꯕ ꯍꯥꯏꯔꯣꯏ ꯍꯥꯏꯔꯣꯏ ꯍꯧꯖꯤꯛ ꯈꯪ ꯄꯣꯠꯇꯠꯇꯦꯦ ꯃꯣꯏꯅ ꯒ꯭ꯌꯥꯟ ꯑꯣꯏꯅ ꯇꯥꯕ ꯆꯥꯅꯠꯇꯦ ꯃꯦꯃꯥ ꯂꯄ꯭ꯔꯥ ꯎꯝ ꯑꯁꯅ ꯎꯝ ꯍꯥꯏ ꯔꯛ ꯄꯥꯅꯦ ꯅꯪ ꯅꯥ ꯂꯩ ꯆꯠꯈ꯭ꯔꯒ ꯑꯃꯨꯛ ꯂꯥꯛꯇꯦꯗꯤ ꯐꯠ ꯑꯃꯨꯛ ꯆꯠꯈ꯭ꯔꯦꯕ ꯂꯥꯛꯑꯝꯃꯒꯗꯤ ꯒ꯭ꯌꯥꯟ ꯃꯦꯟ ꯇꯥꯗꯦꯕ ꯑꯃꯗ ꯑꯃꯨꯛ ꯆꯇꯀ ꯈꯤ ꯑꯃꯗ ꯑꯃꯨꯛ ꯇꯧꯗꯕꯗꯤ ꯂꯩ ꯀꯗꯣꯗ ꯗꯨꯀꯥꯟꯗꯁꯨ ꯈꯦꯞꯗꯣꯏꯅꯦꯅ ꯍꯥꯏꯗꯨ ꯗꯨꯀꯥꯟ ꯑꯗꯩ ꯑꯃ ꯂꯩꯗꫭ ꯁꯦꯝꯕꯩꯗꯨ ꯍꯥꯏ ꯂ ꯁꯦꯝꯕꯒꯤꯅꯗ ꯑꯩꯅ ꯄꯥꯎ ꯍꯥꯏꯗꯧꯗꯣ ꯅꯪ ꯍꯥꯏꯐꯝꯗꯣ ꯂꯩꯇꯕꯅꯤꯅ ꯅꯪ ꯑꯗꯨꯗꯅꯤꯅꯦ ꯒ꯭ꯌꯥꯟ ꯇꯥꯗ꯭ꯔꯤꯁꯦ ꯑꯗꯨ ꯇꯧꯔꯦ ꯈꯣꯠꯂꯦꯅ ꯍꯥꯏꯗꯧꯗ ꯍ ꯄꯩꯁꯥꯗꯣ ꯍꯥꯞꯅꯗ꯭ꯔꯤꯅꯤꯅ ꯑꯗꯨꯅꯤꯅ
ꯀꯔꯤꯅꯣ ꯀꯅꯥꯗꯥꯅꯣ ꯇꯧꯗꯣꯏꯁꯤꯅ
ꯍꯥ ꯃꫭꯏꯒꯤ ꯀꯋꯥꯀꯩ ꯊꯦꯜꯒꯤ ꯎꯝ
ꯍꯪ ꯍꯣꯏ
ꯑꯗꯨ ꯑꯗꯨ ꯑꯣꯗꯤꯌ ꯑꯃ ꯂꯩꯥꯛꯁꯤꯩꯒꯤꯅꯅꯖ
ꯂꯥꯛꯈ꯭ꯔꯕꯅꯤ ꯉꯥꯏꯈ꯭ꯔꯦ ꯌꯥꯔꯦ ꯀꯩꯝ ꯇꯧꯔꯔꯣꯏ ꯑꯗꯨꯝ ꯀꯩꯅꯣ ꯇꯧꯈ꯭ꯔꯕꯅꯤ ꯑꯩꯅ ꯑꯗꯨ ꯇꯧꯕꯒꯤꯅꯤ
ꯁꯨꯝꯅ ꯇꯧꯔꯤꯁꯤꯒꯤ ꯌꯥꯔꯦ ꯑꯗꯨ ꯇꯧꯅꯤꯡ ꯉꯥ ꯇꯧꯖꯥ ꯁꯥꯅꯨ ꯑꯦ ꯇꯧꯔꯛꯄꯒꯤ ꯂꯩꯔꯝꯕ꯭ꯔꯣ ꯑꯩ ꯈꯪꯍꯧ ꯗꯔ꯭ꯦ
ꯑꯁ ꯅꯆꯥꯅꯨꯄꯤ ꯃꯁꯛ ꯅꯆꯥꯅꯨꯄꯤ ꯃꯁꯛ ꯐꯖꯕꯤꯗꯣ ꯑꯗꯨꯅ ꯄꯥꯏ ꯀꯥꯟꯅ ꯈꯪꯍꯧꯔꯝꯃꯔꯣꯏ
ꯗꯨꯀꯥꯟꯗ ꯂꯩꯗꯨꯗꯤ
ꯑꯗꯨꯏ ꯃꯔꯛ ꯇꯨꯗꯥ ꯄꯥꯏꯔꯝ ꯃꯅꯤ꯫
ꯕꯨ ꯗꯦꯕ ꯑꯗꯩ ꯁꯤꯗ ꯆꯥꯔꯖ ꯇꯧꯔ ꯊꯝꯅꯝꯕꯅꯤ ꯎꯝ ꯍꯥꯏꯒꯗꯕꯁꯨ ꯍꯥꯏꯕꯅꯥ ꯐꯔꯦ ꯇꯔ ꯍꯥꯏꯌꯨꯣ ꯇꯧꯔꯤꯁꯦ ꯑꯩꯅ ꯍꯥꯎꯔꯦ ꯍꯥꯎ ꯍꯥꯔꯦ ꯍꯥꯎꯔꯦ
ꯎ ꯎꯝꯝ
ꯍꯜꯂꯣ ꯁꯖꯦ ꯍꯣꯡꯗꯦ ꯊꯣꯡ ꯈꯥꯗ
ꯄꯪꯄꯟꯗ ꯄꯜꯅꯤ ꯅꯪꯅ ꯑꯃ ꯑꯃ ꯄꯦꯜꯔꯕꯅꯤ ꯍꯣꯏꯕ
ꯀꯔꯤꯅꯣ ꯗ
ꯑꯗꯣ ꯌꯥꯝ ꯀꯟꯅ ꯍꯧꯅ ꯉꯥꯡꯉꯤꯗꯣ ꯀꯔꯤꯒꯤꯅꯣ
ꯑꯣ ꯃꯥꯗꯤ ꯃꯌꯦ ꯄꯥꯟꯗꯗꯤ ꯌꯥꯗꯅ ꯍꯂꯥꯎ ꯊꯔꯥꯎꯗꯅ ꯑꯗꯨꯝ ꯂꯩ ꯀꯔꯤ ꯋꯥꯔꯤꯔꯤ ꯀꯁꯅ ꯎ ꯔ ꯎꯥꯎꯊꯔꯗ ꯀꯔꯤ ꯀ ꯗꯤ ꯀ ꯀꯅ ꯁꯊꯥ ꯍꯧꯒꯦ ꯃꯥ
ꯁꯥꯔꯗ ꯅ ꯌꯥꯈꯣ
ꯊꯅꯕ ꯅꯅꯥꯈ ꯅꯥ ꯑꯃꯅ ꯊꯥꯎꯦꯗ ꯑ ꯆꯤꯞ ꯇꯅ ꯂꯩ ꯌꯥꯗ ꯆꯤ ꯇꯅꯦ
ꯊꯤꯀ ꯃ
ꯃꯤ ꯋꯥꯔꯤ ꯋꯥꯔꯤ ꯁꯅꯁ ꯃꯥ ꯀꯅꯥꯅ ꯁꯅ ꯂꯒꯦ
ꯎꯔꯥꯎꯊꯔ ꯎꯔꯥꯎꯊꯔꯛꯔꯒ ꯑꯥ ꯂꯩꯀꯥꯏꯁꯤꯗ ꯂꯩꯕ ꯃꯤꯒꯩ ꯔꯣꯏ ꯇꯥꯍꯂꯒꯦ ꯁꯤꯗꯃ ꯀ
ꯎꯝ ꯀꯣꯏ ꯂ ꯂꯎ ꯄꯗ ꯍ ꯌꯦꯡꯉꯨꯃꯥꯏ ꯈꯪꯖꯔꯅꯤ ꯑꯥ ꯊꯣꯡꯒꯥꯟꯗ ꯇꯧꯁ ꯀꯅꯥꯅꯣ ꯑꯍꯪꯗꯤ ꯂꯥꯛꯇ꯭ꯔꯤ ꯀꯩꯁꯨ ꯂꯣꯜꯂꯝꯃꯣꯏꯍ ꯑꯥ ꯊꯨꯀꯗ ꯃꯤ ꯀꯅꯥ ꯀꯅꯥ ꯂꯣꯗꯦ ꯄꯤꯌꯦ ꯀꯅꯥꯅꯣ ꯈꯪꯦ ꯊꯣꯡ ꯂꯣꯟꯁꯟ ꯂꯝꯃ ꯂꯣꯟꯁꯨꯔ ꯗꯦꯗ ꯆ ꯉꯥꯏ ꯀꯅꯥ ꯑꯣꯖꯥꯠꯅꯣ ꯈꯪꯉꯤ ꯍ ꯀꯂꯔꯣꯏ ꯆꯪꯉꯏꯁꯦ
ꯋꯥꯣꯏ ꯑ ꯃꯥꯗꯦꯕ ꯄꯥꯇꯤ ꯑꯣꯏꯒꯅꯤ
ꯑ ꯃꯍꯥꯗ ꯗ ꯃꯍꯥꯗ
ꯑꯃꯗꯣ ꯊꯣꯛꯈ꯭ꯔꯕ
ꯎꯝ
ꯎꯝ
ꯊꯧꯉꯅꯥꯊꯣꯛꯈꯔꯦ ꯑꯗꯨ ꯇꯣ ꯌꯦꯡꯉꯨꯍꯣꯏ
ꯎ ꯉꯈꯣ ꯋꯥꯅꯤ ꯉꯥꯗꯔ ꯉꯈꯣ
ꯎꯝ ꯌꯧꯛ
ꯑ ꯍ ꯑꯩ ꯇꯧꯒꯦ ꯍꯣꯏꯁꯦ ꯌꯥꯔꯦꯁꯦ
ꯌꯥꯔꯛꯀꯗꯧꯔꯕ